ꯍꯜꯂꯣ
ꯍꯜꯂꯣ ꯇꯥꯕ꯭ꯔꯣ
ꯇꯥꯗ꯭ꯔꯣ
ꯍꯜꯂꯣ
ꯇꯥꯗ꯭ꯔꯣ ꯇꯥꯏꯌꯦ
ꯇꯥꯕ꯭ꯔꯣ
ꯇꯥꯏꯌꯦ ꯇꯥꯏꯌꯦ ꯐꯖꯅ ꯇꯥꯔꯤꯌꯦ
ꯑꯣ ꯀꯩꯗꯧꯔꯤꯒꯦ
ꯐꯝꯃꯤꯌꯦ
ꯅꯨꯡꯉꯥꯏꯌꯦꯒꯣ ꯐꯝꯃꯒ ꯂꯩꯕꯗꯣ ꯑꯩꯗꯤ ꯑꯗꯨꯝ ꯆꯠꯊꯣꯛ ꯆꯠꯁꯤꯟ ꯇꯧꯔꯒ ꯂꯩꯌꯦ ꯐꯝꯃꯒ ꯍꯤꯞꯄꯗꯣ ꯑꯁ ꯉꯝꯗ꯭ꯔꯦꯕ ꯌꯥꯝ ꯅꯨꯡꯉꯥꯏꯇꯦꯕ ꯑꯗꯨꯒꯤ ꯌꯨꯝꯗ ꯂꯩꯌꯦ ꯌꯨꯝꯗ ꯑꯩꯈꯣꯏꯒꯤ ꯑꯣ ꯁꯨꯃꯥꯡꯗ ꯑꯗꯨꯝ ꯆꯠꯊꯣꯛ ꯆꯠꯁꯤꯟ ꯇꯧꯔꯒ ꯂꯩꯌꯦ ꯅꯪꯗꯤ ꯐꯝꯃꯒ ꯂꯩꯌꯦ
ꯀꯅꯥ ꯀꯅꯥꯅꯣ
ꯏꯊꯟꯇꯅꯦꯗ ꯐꯤ ꯁꯨꯅꯤꯡꯉꯥꯏꯗꯣ ꯑꯁ ꯁꯥꯔꯐꯇꯣ ꯐꯤꯗꯣ ꯑ ꯏꯁꯤꯡꯗ ꯇꯤꯡꯈꯤꯕꯀꯣ ꯑꯗꯨ ꯉꯥꯏꯕ ꯑꯣꯏꯅ ꯆꯠꯊꯣꯛ ꯆꯠꯁꯤꯟ ꯇꯧꯋꯦ ꯅꯣꯡ ꯆꯨꯕ꯭ꯔꯣ
ꯆꯨꯗꯦꯌꯦ ꯆꯨꯗꯦ ꯆꯨꯗꯦ
ꯑꯣ ꯅꯨꯡꯁꯥ ꯊꯣꯛꯄ꯭ꯔꯣ ꯑꯗꯨꯗꯤ
ꯊꯣꯛꯇꯦ
ꯊꯣꯛꯇ꯭ꯔꯦ ꯑꯣ ꯑꯣ ꯑꯣ ꯈꯪꯉꯦ ꯈꯪꯉ__ ꯈꯪꯉꯦ ꯅꯪ ꯍꯥꯏꯗ꯭ꯔꯁꯨ ꯑꯩ ꯂꯣꯏꯅ ꯈꯪꯉꯦꯕ
ꯑꯣ
ꯅꯣꯛꯅꯤꯡꯉꯦ ꯑꯗꯨꯗꯤ
ꯎꯝ ꯑꯗꯨꯅꯦ ꯅꯪꯁꯨ ꯋꯥ ꯀꯟ ꯀꯟꯅ ꯉꯥꯡꯉꯨꯀꯣ
ꯇꯥꯗ꯭ꯔꯣ ꯉꯥꯡꯉꯤꯁꯦ
ꯎꯝ ꯑꯗꯨꯅꯦ ꯈꯪꯗꯦ ꯑꯁ ꯕꯦꯔꯥ ꯌꯥꯝ ꯀꯥꯏꯑꯦ ꯏꯕꯥꯅꯤꯒꯤꯁꯦ ꯃꯔꯛ ꯃꯔꯛꯇꯗꯤ ꯀꯣ ꯑꯗꯨ ꯁꯥꯎꯅꯤꯡꯉꯦꯕ ꯑꯁꯤꯒꯨꯝꯕꯁꯤꯗꯤ ꯑꯉꯥꯎꯕ ꯃꯤ ꯃꯥꯜꯂꯦꯕ ꯃꯤꯅ ꯎꯈ꯭ꯔꯗꯤꯀꯣ ꯃꯁꯤ ꯅꯨꯄꯤꯁꯦ ꯉꯥꯎꯕ꯭ꯔꯥ ꯀꯩꯅꯣ ꯍꯥꯏꯔꯝꯒꯅꯤ ꯃꯤ ꯈꯪꯗꯕꯁꯤꯡꯅꯗꯤ
ꯑꯁꯦꯡꯕꯅꯦ
ꯑꯗꯨꯅ ꯒ꯭ꯌꯥꯟ ꯇꯥꯗꯦ ꯆꯥꯛ ꯆꯥꯔꯕꯣ ꯍꯧꯖꯤꯛꯇꯤ
ꯆꯥꯗ꯭ꯔꯤꯗ
ꯀꯩ ꯏꯟꯁꯥꯡ ꯊꯣꯡꯒꯦ
ꯎꯁꯨ
ꯀꯔꯤꯒꯤꯔꯣ ꯌꯥꯝ ꯊꯦꯡꯉꯦ ꯑꯗꯨꯒꯤꯅꯦ ꯅꯪ ꯆꯥꯛ ꯊꯦꯡꯅ ꯊꯦꯡꯅ ꯆꯥ ꯑꯦ ꯅꯁꯥꯗꯣ ꯅꯣꯏꯕ ꯉꯝꯗ꯭ꯔꯤꯗꯣ ꯃꯇꯝ ꯆꯥꯅ ꯆꯥꯒꯗꯕꯅꯦ ꯆꯥꯛꯇꯤ
ꯆꯥ ꯊꯥꯛꯑꯦ
ꯀꯔꯤꯔ ꯈꯪꯗꯦ ꯎꯁꯣꯏ ꯁꯣꯏ ꯍꯥꯏꯕꯅꯦ ꯑꯣꯏꯁꯣꯏ ꯍꯥꯏꯔꯒ ꯂꯩꯔꯦ ꯅꯪꯗꯤ
ꯎꯁꯣꯏ ꯍꯥꯏꯕꯅꯦ
ꯅꯣꯛꯅꯤꯉꯦ ꯅꯪꯁꯤꯗꯦ ꯎꯁꯣꯏꯗꯣ ꯀꯩꯅꯣ ꯍꯥꯎꯕꯅꯦ ꯑꯣ ꯅ ꯅꯆꯦꯅꯄꯤꯔꯛꯄꯗꯨꯔꯣ ꯆꯤꯡꯗꯒꯤ ꯊꯥꯔꯛꯄꯗꯨꯔꯣ ꯂꯧꯕ ꯆꯠꯂꯕꯣ
ꯍꯣꯢ
ꯑꯣ ꯌꯥꯝ ꯍꯔꯥꯎꯔꯝꯒꯅꯤꯀꯣ ꯆꯤꯡꯗꯒꯤ ꯁꯨꯃꯥꯏꯅ ꯆꯥꯅ ꯊꯛꯅꯕ ꯏꯟꯁꯥꯡ ꯅꯥꯄꯤ ꯄꯨꯔꯛꯑꯗꯤꯀꯣ ꯌꯥꯝ ꯍꯔꯥꯎꯕꯅꯦ ꯁꯥꯀꯪꯒꯨꯝꯕꯀꯣ ꯁꯥꯒꯤ ꯑꯀꯪꯕꯒꯨꯝꯕꯗꯨꯁꯨ ꯍꯥꯎꯕꯅꯦꯕ
ꯍꯥꯎꯕꯅꯦ ꯅꯣꯏꯁꯨ ꯆꯁꯤ ꯂꯥꯛꯑꯣ
ꯑꯗꯨꯅꯦ ꯎꯁꯣꯏꯗꯣ ꯐꯖꯅꯅꯦ ꯐꯨꯠꯇꯣꯛꯑꯣ ꯀꯨꯀꯔꯗ ꯀꯥꯝꯊꯣꯛꯑꯒꯅꯦ ꯉꯧꯔꯒ ꯆꯥꯛꯋꯣ ꯆꯦꯡꯒꯨꯝ ꯃꯥꯟꯕꯅꯦ ꯍꯥꯎꯕꯅꯦ ꯌꯥꯝꯅ
ꯑꯩꯈꯣꯏꯗꯤ ꯅꯥꯕ ꯌꯥꯝꯕꯅꯤꯅ
ꯆꯥꯅꯤꯡ ꯗꯦ ꯑꯩꯈꯣꯏꯗꯁꯨ ꯌꯥꯝ ꯂꯩꯌꯦ ꯎꯁꯣꯏꯗꯤ ꯌꯥꯝ ꯂꯩꯌꯦꯕ ꯆꯥꯕ ꯂꯥꯛꯑꯣ ꯑꯩꯈꯣꯏꯗ ꯑꯩꯈꯣꯏꯗꯤ ꯀꯩꯅꯣ ꯃꯈꯥꯗ ꯌꯥꯝ ꯂꯩꯌꯦꯕꯀꯣ ꯑꯗꯨ ꯑꯣꯏꯔꯁꯨ ꯆꯠꯄꯗꯨ ꯇꯟꯕ ꯀꯥꯡ ꯌꯥꯝꯃꯦꯕ ꯍꯧꯖꯤꯛ ꯀꯩꯅꯣ ꯑꯁꯣꯏ ꯂꯧꯐꯝꯗꯣ ꯀꯥꯡꯉꯦꯗꯤ ꯆꯪꯅꯤꯡꯗꯕ ꯎꯝ ꯆꯠꯅꯤꯡꯗꯦ ꯅꯣꯏꯗꯤ ꯌꯥꯝ ꯅꯨꯡꯉꯥꯏꯀꯣ ꯐꯖꯅ ꯁꯤꯡꯖꯨꯔꯥ ꯀꯔꯤꯔꯥ ꯇꯧꯈ꯭ꯔꯒ ꯆꯥꯔꯣ
ꯆꯥꯁꯦ ꯂꯥꯛꯑꯣ ꯅꯪꯁꯨ
ꯍꯣ ꯑꯁ ꯅꯣꯡꯃ ꯆꯥꯁꯦ ꯑꯩꯈꯣꯏꯗ ꯃꯊꯦꯜ ꯃꯊꯦꯜ ꯇꯧꯔꯒꯀꯣ ꯃꯨꯛꯄꯥꯡ ꯇꯧꯁꯦꯕ
ꯍꯦꯛꯇ ꯑꯗꯨꯃꯥꯏꯅ ꯇꯧꯋꯤ ꯑꯩꯈꯣꯏꯅꯤꯒꯤꯁꯦ
ꯎꯝ ꯈꯪꯗꯦ ꯄꯨꯡꯅ ꯏꯇꯦ ꯑꯩꯈꯣꯏꯅꯤ ꯏꯆꯦ ꯄꯣꯛ ꯅꯥꯏ ꯍꯥꯏꯕ꯭ꯔꯣ ꯅꯪꯒꯤꯁꯦ ꯃꯣꯔꯣꯛ ꯆꯥꯕꯒꯤꯔꯣ ꯅꯪꯕꯨ ꯄꯨꯡꯅ ꯑꯣ ꯅꯪꯗꯣ ꯆꯈꯥꯎ ꯂꯩꯕꯒꯤ ꯑꯣꯏꯔꯝꯒꯅꯤ ꯌꯦꯡꯕ ꯆꯠꯂꯣ ꯀꯩꯅꯣ ꯎꯝ ꯆꯈꯥꯎ ꯂꯩꯕꯒꯤ ꯑꯣꯏꯔꯝꯒꯅꯤ ꯅꯪꯒꯤꯗꯣ ꯃꯣꯔꯣꯛ ꯌꯥꯝ ꯆꯥꯒꯅꯨꯀꯣ ꯃꯣꯔꯣꯛ ꯌꯥꯝ ꯆꯥꯕꯁꯦ ꯆꯈꯥꯎ ꯌꯥꯝ ꯀꯩꯅꯣ ꯇꯧꯕꯅꯦ
ꯑꯣ ꯑꯩ ꯈꯪꯉꯦ ꯍꯧꯖꯤꯛꯇꯤ ꯑꯩ ꯒ꯭ꯌꯥꯟ ꯇꯥꯔꯦ ꯑꯩꯗꯤ ꯅꯪꯒꯤ ꯄꯨꯛꯇꯨ ꯅꯥꯏ ꯍꯥꯏꯕ꯭ꯔꯅ ꯈꯟꯕꯅꯦꯕ ꯑꯗꯨꯒ ꯅꯪꯗꯤ ꯄꯨꯡ ꯍꯥꯏꯔꯒ ꯂꯩ ꯍꯣꯏ ꯀꯔꯤꯔꯥ ꯈꯪꯗꯦ ꯏꯕꯥꯅꯤꯒꯤꯁꯦ ꯑꯗꯨꯃꯥꯏꯅ ꯇꯧꯋꯦꯕ ꯆꯥꯟꯅꯕ꯭ꯔꯥ ꯆꯥꯅꯗꯕ꯭ꯔꯥ ꯈꯪꯗꯦ ꯏꯕꯥꯅꯤꯁꯦ ꯌꯥꯔꯗꯤ ꯑꯗꯨꯝ ꯌꯥꯝ ꯅꯨꯡꯉꯥꯏꯕ ꯌꯥꯗ꯭ꯔꯗꯤ ꯑꯗꯨꯝ ꯕꯦꯔꯥ ꯀꯥꯕ ꯍꯩ ꯒ꯭ꯌꯥꯟ ꯇꯥꯗꯦ
ꯁꯨꯃꯥꯏꯅ ꯇꯧꯔ ꯑꯗꯨ ꯄꯦꯜꯂꯕꯅꯤ
ꯂꯧ ꯀꯨꯝꯁꯤꯗꯤꯅꯦ ꯑꯩꯈꯣꯏꯗ ꯂꯧ ꯂꯧ ꯆꯠꯄ ꯂꯥꯛꯑꯣꯀꯣ ꯂꯧ ꯈꯥꯎꯕ ꯃꯇꯝꯗ
ꯀꯧꯕ ꯂꯥꯛꯑꯣꯀꯣ
ꯂꯥꯛꯑꯣ ꯅꯪ ꯆꯠꯄ ꯐꯪꯔꯝꯈꯤꯔꯣꯏ ꯇꯝꯄꯥꯛ ꯂꯧꯁꯦ ꯂꯥꯛꯑꯣ ꯌꯥꯝ ꯅꯨꯡꯉꯥꯏꯕꯅꯦ ꯃꯤ ꯌꯥꯝꯃꯒꯀꯣ ꯑꯣ ꯀꯩꯗꯧꯉꯩ ꯆꯠꯄ꯭ꯔꯣ ꯀꯧꯒꯦ ꯀꯧꯒꯦ ꯅꯪꯗꯤ ꯇꯥꯟꯒꯦꯔꯅ ꯈꯟꯕꯀꯣ
ꯅꯨꯍꯥꯟꯋꯥꯏ ꯑꯩꯈꯣꯏꯆꯦ ꯈꯣꯏꯒꯤ
ꯄꯪꯀꯧ ꯀꯧꯔꯒ ꯇꯟꯒꯦꯔꯥ ꯇꯜꯂꯣꯏꯒꯦꯔꯥ ꯈꯪꯗ꯭ꯔꯒ ꯅꯨꯡꯉꯥꯏꯇꯦꯕ ꯅꯣꯏꯅ ꯆꯠꯅꯤꯡꯉꯦ ꯑꯩꯈꯣꯏꯕꯨꯁꯨ ꯀꯧꯔꯛꯑꯣ ꯍꯥꯏꯔꯗꯤ ꯀꯧꯔꯛꯀꯦꯕ ꯅꯠꯇ꯭ꯔꯣ
ꯍꯣꯏ
ꯑꯗꯨꯅꯦꯕ
ꯅꯨꯡꯉꯥꯏꯕꯅꯤꯗ ꯏꯟꯁꯥꯡ ꯑꯍꯥꯎꯕ ꯆꯥꯔꯒꯀꯣ ꯆꯠꯄꯁꯦ ꯂꯧꯕꯨꯛꯇ ꯌꯥꯝ ꯍꯥꯎꯕꯅꯦꯕ ꯃꯤꯁꯨ ꯌꯥꯝꯕꯅꯤꯅꯀꯣ ꯆꯠ
ꯅꯣꯡ ꯆꯨꯗ꯭ꯔꯥ ꯅꯪ ꯐꯤ ꯁꯨꯒꯦ ꯍꯥꯏꯔꯤꯗꯣ
ꯆꯤꯡꯒꯤꯗꯤ ꯅꯨꯡꯉꯥꯏꯕ꯭ꯔꯥ ꯅꯨꯡꯉꯥꯏꯇꯕ꯭ꯔꯥꯗꯤ ꯈꯪꯗꯦꯀꯣ
ꯅꯣꯡ ꯆꯨꯗ꯭ꯔꯣ ꯍꯥꯏꯕ ꯅꯪ ꯐꯤꯁꯨ ꯐꯤ ꯁꯨꯒꯦ ꯍꯥꯏ
ꯆꯤꯡꯒꯤꯗꯤ ꯅꯨꯡꯉꯥꯏꯕ꯭ꯔꯣ ꯂꯧ ꯆꯠꯄ ꯂꯧ ꯈꯥꯎꯕ ꯃꯇꯝꯗ
ꯌꯥꯝ ꯅꯨꯡꯉꯥꯏꯕꯅꯦ ꯍꯣꯏ
ꯑꯣ ꯅꯨꯡꯉꯥꯏꯔꯒꯅꯤꯗ ꯊꯕꯤꯒꯨꯝꯕ ꯃꯣꯔꯣꯛꯀꯨꯝꯕ ꯍꯦꯛꯑꯒꯀꯣ ꯅꯨꯡꯉꯥꯏꯔꯝꯒꯅꯤ ꯆꯨꯖꯥꯛꯀꯨꯝꯕꯗꯣ ꯆꯥꯔꯒꯀꯣ ꯑꯁ ꯅꯨꯡꯉꯥꯏꯔꯝꯒꯅꯤ ꯍꯣꯏ ꯅꯣꯡ ꯆꯨꯗꯦ ꯍꯧꯖꯤꯛꯇꯤ ꯉꯥꯟꯥꯟꯗꯤ ꯉꯥꯜꯂꯦ ꯑꯗꯨꯕꯨ ꯅꯣꯡ ꯆꯨꯗꯤ ꯍꫭꯔꯦꯟ ꯑꯃꯨꯛ ꯆꯨꯒꯗꯧꯕ ꯃꯥꯜꯂꯦ
ꯑꯩꯁꯨ ꯆꯨꯖꯥꯛ ꯆꯥꯅꯤꯡꯉꯦ ꯆꯨꯖꯥꯛ ꯄꯨꯔꯛꯇ꯭ꯔꯣ ꯅꯣꯏ ꯉꯁꯤ ꯅꯆꯦꯈꯣꯏꯗꯣ ꯄꯨꯔꯛꯑꯣ ꯍꯥꯏꯌꯨꯅꯦ ꯍꯥꯎꯕꯅꯤꯅꯦ ꯆꯨꯖꯥꯛ ꯇꯨꯁꯨ ꯎꯝ
ꯄꯔꯛꯑ ꯍꯥꯏ ꯆꯥꯅꯤꯡꯈ꯭ꯔꯦ
ꯎꯝ ꯅꯣꯡꯅꯤꯡꯉꯤ ꯏꯃꯥꯟꯅꯕꯤꯅꯀꯣ ꯑꯩꯒꯤ ꯅꯦꯠꯁꯦ ꯌꯥꯝ ꯅꯨꯡꯉꯥꯏ ꯍꯥꯏꯗ꯭ꯔꯒ ꯑꯩꯒꯤ ꯕꯦꯠꯁꯦ ꯌꯥꯝ ꯅꯨꯡꯉꯥꯏ ꯍꯥꯏꯔꯛꯑꯦꯕ ꯉꯗ
ꯈꯪꯗꯦ
ꯀꯔꯤꯗ ꯈꯪꯗꯦ ꯂꯥꯟꯕꯗꯤ ꯑꯣꯏꯔꯝꯒꯅꯤ ꯑꯗꯨꯅꯦ ꯑꯗꯨꯒꯅꯦ ꯅꯪꯒꯤꯗꯣ ꯆꯨꯖꯥꯛꯇꯨ ꯀꯣ ꯃꯀꯨꯗꯣ ꯂꯣꯏ ꯈꯣꯛꯇꯣꯛꯇꯕꯤꯗ ꯑꯃ ꯑꯅꯤ ꯊꯝꯃꯒꯀꯣ ꯀꯨꯀꯔꯗ ꯐꯖꯅꯩ ꯏꯁꯤꯡ ꯈꯤꯇꯪ ꯊꯝꯃꯒ ꯐꯖꯅ ꯀꯥꯝꯃ ꯍꯥꯎꯕꯅꯦ ꯑꯗꯨꯅ ꯃꯀꯨ ꯂꯣꯏ ꯈꯣꯛꯇꯣꯛꯄꯗꯣ ꯍꯥꯎꯗꯕꯅꯦꯕ
ꯍꯣꯏ ꯆꯥꯅꯤꯡꯗꯦ ꯑꯩꯁꯨ ꯑꯗꯨ
ꯎꯝ
ꯏꯃꯥꯁꯨ ꯀꯣ ꯑ ꯉꯁꯥꯏꯗꯣ ꯀꯩꯅꯣ ꯑꯩꯈꯣꯏꯒꯤ ꯁꯣꯔꯣꯛ ꯃꯅꯥꯛꯇꯅꯦ ꯏꯪꯈꯣꯜ ꯑꯃ ꯂꯩꯌꯦꯕ ꯋꯥꯒꯤ ꯏꯪꯈꯣꯜ ꯑꯗꯨ ꯂꯧꯊꯣꯛꯑꯒ ꯃꯣꯔꯣꯛꯀꯨꯝꯕ ꯊꯥꯕꯅꯦꯕꯀꯣ ꯆꯤꯡꯒꯤ ꯃꯣꯔꯣꯛ ꯑꯇꯦꯛꯄꯒꯨꯝꯕꯗꯣ ꯊꯥꯔꯒ- ꯈꯥꯃꯦꯟ ꯑꯈꯥꯕꯗꯣ ꯑꯗꯨꯁꯨ ꯈꯔ ꯍꯦꯛꯂꯛꯑꯦ ꯑꯗꯨꯒ ꯃꯥꯏꯔꯦꯟ ꯃꯅꯥꯁꯨ ꯈꯔ ꯈꯔ ꯍꯦꯛꯂꯛ ꯑꯦ ꯃꯔꯣꯔꯣꯛ ꯑꯇꯦꯛꯄꯁꯨ ꯈꯔ ꯍꯦꯛꯂꯛꯑꯦ ꯑꯗꯨꯒ ꯎꯝ ꯆꯨꯖꯥꯛꯇꯨꯁꯨ ꯀꯣ ꯈꯔ ꯊꯣꯛꯄ ꯍꯧꯔꯦ ꯍꯥꯏ ꯑꯩꯈꯣꯏꯒꯤ
ꯅꯪꯗꯤ ꯆꯠꯇ꯭ꯔꯣ ꯍꯥꯏꯕ
ꯎꯝ ꯊꯣꯛꯄ ꯍꯧꯥꯎꯔꯦ ꯍꯥꯏ ꯍꯣꯏ ꯎꯝ ꯑꯗꯨꯅꯦ ꯆꯥꯅꯤꯡꯉꯦ ꯑꯗꯨ ꯑꯣꯏꯔꯁꯨ ꯆꯥꯕ ꯌꯥꯗ꯭ꯔꯤꯅ ꯍꯧꯖꯤꯛꯇꯤ ꯆꯥꯕ ꯌꯥꯗ꯭ꯔꯤꯕ ꯑꯗꯨꯒꯤ ꯎꯝ ꯆꯥꯅꯤꯡꯉꯦꯕ ꯑꯩꯗꯤꯀꯣ ꯑꯁꯤꯒꯨꯝꯕꯁꯦ ꯎꯝ ꯀꯩꯅꯣ ꯌꯨꯝꯗ ꯆꯠꯅꯤꯡꯗꯦ ꯂꯧꯗꯀꯣ ꯇꯨꯝꯕ ꯆꯠꯂꯒ ꯀꯣ ꯆꯥꯅꯤꯡꯉꯦ ꯑꯗꯨꯗ
ꯑꯩꯁꯨ ꯂꯧꯗ ꯐꯨꯠꯂꯒ ꯊꯕꯛ ꯇꯧꯔꯒ ꯆꯥꯕꯗꯣꯗꯣ ꯑꯣꯏꯅ ꯄꯥꯝꯃꯦ
ꯋꯦꯗꯔ ꯀꯩꯅꯣ ꯅꯣꯡꯁꯨ ꯈꯤꯇꯪ ꯈꯤꯇꯪ ꯆꯨꯔꯒꯀꯣ ꯌꯨꯝꯗꯣ ꯈꯔ ꯅꯥꯟꯅ ꯁꯨꯕꯤꯒꯗꯗ ꯁꯦꯝꯕꯤꯒꯗꯕ ꯑꯗꯨ ꯑꯣꯏꯔꯗꯤ ꯑꯗꯨꯝ ꯌꯥꯏꯗ ꯁꯨꯔꯣꯏ ꯐꯤ ꯇꯜꯂꯦ ꯅꯣꯡ ꯆꯨꯒꯗꯧꯕ ꯃꯥꯜꯂꯦ ꯍꯣꯔꯦꯟ ꯏꯆꯦꯈꯣꯏꯒꯤ ꯐꯤ ꯗ꯭ꯔꯥꯏꯌꯔ ꯇꯧꯒꯦ
ꯁꯨꯒꯦ ꯍꯥꯏꯅ ꯅꯪꯗꯣ ꯂꯧꯊꯣꯛꯄꯅꯣ ꯑꯗꯨꯗꯤ
ꯍꯧꯖꯤꯛꯇꯤ ꯁꯨꯈꯤꯔꯣꯏ ꯅꯪꯗꯤ ꯁꯨꯅꯤꯡꯉꯥꯏ ꯐꯤ ꯁꯨꯅꯤꯡꯉꯥꯏꯁꯦ ꯌꯥꯝ ꯇꯜꯂꯦꯅꯦ ꯑꯩꯗꯤ ꯃꯦꯆꯤꯟ ꯂꯩꯔꯗꯤ ꯒ꯭ꯔꯣꯡ ꯒ꯭ꯔꯣꯡ ꯒ꯭ꯔꯣꯡ ꯐꯠ ꯐꯠ ꯇꯧꯒꯗꯕ ꯑꯗꯨꯁꯨ ꯂꯩꯇꯦ
ꯅꯪ ꯍꯌꯦꯡꯋꯥꯏ ꯇꯣꯂꯣꯞ ꯆꯥꯔꯗꯤ ꯑꯩꯒꯤ ꯐꯤ ꯁꯨꯅꯕꯗꯣ ꯂꯩꯕꯤꯌꯣꯍꯦ
ꯂꯩꯕꯤꯗꯣꯏꯅꯦ ꯂꯩꯕꯤꯒꯦ ꯂꯩꯕꯤꯒꯦ ꯄꯩꯁꯥ ꯄꯤꯌꯣ ꯂꯩꯕꯤꯒꯦꯀꯣ
ꯂꯩꯕꯤꯌꯣ ꯅꯪꯕꯨ ꯉꯥꯏꯔꯒ ꯂꯩꯗꯣꯏꯅꯤ ꯑꯩ
ꯄꯩꯁꯥ ꯄꯤꯌꯣ ꯂꯩꯕꯤꯗꯣꯏꯅꯦ
ꯎꯝ ꯑꯗꯨꯅꯦ ꯄꯩꯁꯥ ꯂꯩꯇꯦ ꯅꯪꯗꯣ ꯐꯤ ꯇꯨꯕ ꯍꯧꯔꯗꯤ ꯄꯩꯁꯥ ꯄꯥꯏꯕ ꯍꯧꯔꯅꯤ ꯑꯗꯨꯒꯤ ꯑꯩꯒꯤ ꯃꯦꯆꯤꯟ ꯑꯃꯗꯤ ꯂꯩꯕꯤꯕ ꯇꯥꯔꯦꯅ ꯑꯗꯨꯁꯨ ꯌꯥꯝ ꯇꯥꯡꯈ꯭ꯔꯦꯅꯦ ꯍꯧꯖꯤꯛꯄꯨ ꯆꯩꯁꯤꯡꯁꯦ ꯂꯣꯏ ꯇꯥꯡꯉꯦꯕ ꯍꯥꯟꯅꯗꯤ ꯌꯥꯝꯗꯕꯅꯦ ꯍꯧꯖꯤꯛꯇꯤ ꯑꯁ ꯑꯥ ꯌꯥꯎ ꯍꯣꯔꯦꯜ ꯂꯤꯁꯤꯡ ꯇꯔꯦꯠ ꯅꯤꯄꯥꯜ ꯃꯥꯄꯜ ꯇꯔꯥ ꯑꯗꯨꯝ ꯌꯧꯈ꯭ꯔꯦꯕ ꯄꯩꯁꯥꯒꯤ ꯃꯒꯨꯟꯁꯦ ꯑꯝꯐꯥꯎ ꯂꯩꯔꯛꯇ꯭ꯔꯦ ꯄꯩꯁꯥ ꯄꯥꯏꯕꯁꯤꯡꯗꯤ ꯑꯁ ꯌꯥꯝ ꯅꯨꯡꯉꯥꯏꯔꯝꯒꯅꯦꯕ ꯆꯥꯠꯅꯤꯡ ꯊꯛꯅꯤꯡꯕ ꯂꯧꯅꯤꯡꯕ ꯆꯠꯅꯤꯡꯕ ꯃꯐꯝꯗ ꯑꯗꯨꯝ ꯍꯦꯛꯇ ꯂꯧꯕ ꯌꯥꯏ ꯑꯩꯈꯣꯏꯅ ꯂꯨꯄꯥ ꯇꯔꯥ ꯀꯨꯟ ꯀꯨꯟꯊ꯭ꯔꯥꯗꯣ ꯀꯨꯏꯅ ꯇꯨꯡꯁꯜꯂꯒꯀꯣ ꯑꯁ
ꯌꯥꯝ ꯎ ꯅꯨꯡꯉꯥꯏꯇꯦ ꯎꯝ ꯑꯗꯨꯅꯦ ꯄꯩꯁꯥ ꯈꯨꯟꯕ ꯐꯪꯉꯗꯤ ꯐꯒꯗꯧꯕ ꯂꯝꯕꯤ ꯁꯣꯔꯣꯛ ꯆꯠꯄ ꯀꯥꯟꯗ ꯂꯥꯛꯀꯅꯤ ꯂꯥꯛꯀꯅꯤ ꯅꯪꯒꯤ ꯃꯐꯝꯗ ꯃꯤ ꯌꯥꯝ ꯂꯥꯛꯀꯅꯤ ꯅꯁꯛ ꯐꯖꯕꯅꯤꯅ ꯄꯥꯈꯪꯁꯤꯡꯀꯣ ꯑꯩꯒꯤ ꯐꯨꯔꯤꯠ ꯇꯨꯕꯤꯌꯣ ꯑꯩꯒꯤ ꯈꯪꯒ꯭ꯔꯥꯎ ꯇꯨꯕꯤꯌꯣ ꯂꯥꯛꯒꯗꯣꯏꯅꯤ ꯅꯪ
ꯏꯕꯥꯅꯤꯁꯦ ꯖꯥꯠ ꯖꯥꯗꯤ ꯊꯦꯡꯅꯕꯖꯅꯤꯍꯦ
ꯗꯧꯕꯅꯤ ꯅꯪ ꯎꯝ ꯑꯩꯁꯨ ꯑꯗꯨꯝ ꯇꯧꯋꯤꯗ ꯃꯤ ꯑꯇꯣꯞꯄ ꯉꯁꯤ ꯑꯅꯤ ꯑꯍꯨꯝꯂꯛ ꯁꯨꯔꯦ ꯑꯗꯨꯃꯥꯏꯅ ꯇꯧꯕ ꯑꯗꯨꯒꯤ
ꯏꯕꯥꯅꯤꯁꯦ ꯖꯥꯠ ꯖꯥꯗꯤ ꯊꯦꯡꯅꯩꯑꯦ
ꯑꯩ ꯑꯩꯁꯦ
ꯑꯉꯥꯎꯕꯤ
ꯑꯗꯨꯒꯤꯅꯦ ꯑꯦ ꯉꯔꯥꯡꯁꯨ ꯇꯨꯝꯍꯟꯗ꯭ꯔꯦ ꯑꯩꯕꯨ ꯅꯪꯅ
ꯎꯝ ꯍꯨꯍꯨ
ꯑꯩꯅ ꯅꯪꯕꯨꯔꯥ ꯅꯪꯅ ꯑꯩꯕꯨꯔꯥ ꯈꯪꯗ꯭ꯔꯦ ꯑꯗꯨꯗꯤ